ꯑꯣ
ꯑꯣ ꯑꯣ ꯇꯥꯏ ꯇꯥꯏ ꯕ꯭ꯔꯣ
ꯑꯣ ꯇꯥꯔꯦ ꯇꯥꯔꯦ ꯀꯩꯗꯧꯔꯝꯃꯤꯅꯣ
ꯁꯨꯝ ꯂꯩꯔꯝꯕꯅꯤꯗꯣ ꯁꯨꯝ ꯐꯝꯃ ꯁꯥꯒꯠꯂꯦꯅ
ꯍꯣꯢ ꯑꯗꯨ ꯅꯣꯡꯗꯤ ꯈꯤꯇꯪꯗꯤ ꯃꯪꯉꯛꯀꯨꯝ ꯇꯧꯏꯤ ꯍꯧꯖꯤꯛ
ꯅꯣꯡ ꯃꯪꯕ꯭ꯔꯥ
ꯑꯥ ꯈꯤꯇꯪ ꯈꯤꯇꯪ ꯑꯃꯨꯃꯨꯛꯅꯤꯗ ꯑꯗꯣ ꯅꯨꯡꯁꯤꯠ ꯀꯟ ꯀꯟ ꯁꯤꯠꯂꯒ
ꯅꯣꯡ ꯑꯩꯈꯣꯏꯗꯁꯨ ꯍꯧꯖꯤꯛ ꯈꯤꯛꯑꯝꯕꯅꯤꯅꯦ ꯇꯤꯛꯑꯝꯃꯒ ꯇꯥꯗꯣꯔꯤ
ꯆꯨꯗꯤ ꯆꯨꯗꯕ ꯃꯪꯕ ꯈꯛ
ꯎꯝ ꯈꯣꯏꯗꯁꯨ ꯁꯤꯗꯥ ꯆꯨꯕ ꯍꯥꯏꯁꯤ ꯌꯥꯝ ꯀꯟꯅ ꯆꯨꯕꯗꯤ ꯑꯣꯏꯔꯝꯗꯦ
ꯍꯣꯏ ꯍꯥꯏꯗꯤ ꯂꯧ ꯂꯧꯁꯤꯡ ꯃꯇꯝꯁꯤ ꯅꯣꯡ ꯆꯨꯗꯦ ꯍꯥꯏꯅ ꯀꯟꯅ ꯇꯧꯅꯔꯦ
ꯑꯗꯨꯅꯦ ꯑꯩꯈꯣꯏꯁꯨ ꯂꯧ ꯆꯠꯂꯦ ꯁꯤ ꯂꯧꯔꯤ ꯁꯥꯕ ꯈꯣꯠꯄ ꯇꯧꯋꯦ ꯂꯧꯔꯤ ꯍꯧꯖꯤꯛ ꯀꯟꯅ ꯂꯧꯔꯤ ꯁꯥꯕ ꯈꯣꯠꯄ ꯂꯧꯔꯤ ꯌꯥꯟꯕ ꯂꯣꯏꯈ꯭ꯔꯦ ꯍꯧꯖꯤꯛꯀꯟ ꯁꯥꯟꯅꯔꯤ
ꯏꯁꯤꯡ ꯐꯖꯅ ꯂꯩꯕ꯭ꯔꯣ
ꯏꯁꯤꯡꯁꯦ ꯑꯗꯨꯝ ꯆꯥꯡ ꯑꯃꯅꯤꯗ ꯏꯁꯤꯡ ꯀꯩꯁꯨ ꯌꯥꯝ ꯀꯥ ꯍꯦꯟꯅ ꯃꯔꯥꯡ ꯀꯥꯏꯕ ꯑꯣꯏꯗꯦꯕ
ꯑꯣ ꯑꯩꯈꯣꯏ ꯁꯣꯝꯁꯨ ꯑꯗꯨꯃꯥꯏꯅ ꯆꯞ ꯃꯥꯟꯅ ꯃꯥꯜꯂꯦ ꯑꯗꯨꯝ
ꯃꯥꯟꯅꯔꯛꯀꯗꯣꯏꯅꯤ ꯍꯥꯏꯗꯤ ꯅꯣꯡꯒꯤ ꯃꯥꯒꯤ ꯀꯟꯗꯤꯁꯟ ꯑꯗꯨꯝ ꯃꯥꯅꯕꯅꯤꯅ
ꯍꯣꯏ ꯁꯤꯅ ꯑꯃꯨꯛ ꯍꯌꯦꯡ ꯃꯌꯥꯝ ꯈꯥꯎꯔꯝꯗꯥꯏꯗꯝ ꯄꯪꯆꯨ ꯆꯨꯁꯤꯜꯂꯛꯇꯣꯏꯅꯦ ꯑꯃꯨꯛ
ꯆꯨꯁꯜꯂꯛꯀꯗꯣꯏꯅꯤ ꯍꯥꯢꯗꯤ ꯃꯅꯤꯡ ꯃꯃꯥꯡ ꯑꯣꯟꯊꯣꯛꯅꯕꯩ ꯃꯑꯣꯡ ꯇꯧꯔꯛꯀꯗꯣꯏꯁꯦ
ꯍꯣꯏ ꯀ꯭ꯂꯥꯏꯃꯦꯠꯁꯦ ꯐꯅ ꯆꯦꯟꯖ ꯇꯧꯔꯦ ꯍꯧꯖꯤꯛꯁꯦ
ꯆꯁ ꯇꯧꯔ ꯇꯧꯔ ꯍꯥꯟꯅꯒꯤ ꯃꯑꯣꯡ ' ' ꯍꯥꯏꯗꯤ
ꯑꯥ
ꯍꯥꯏ ꯃꯤꯅꯤꯡ ꯃꯃꯥꯡ ꯑꯣꯟꯊꯣꯛꯅꯕꯩꯪ ꯐꯤꯚꯝ ꯑꯃ ꯂꯩꯔꯦ ꯌꯗꯔꯦ
ꯍꯣꯏ ꯍꯣꯏ ꯆꯥꯛ ꯆꯥꯈ꯭ꯔꯦ
ꯥꯛ ꯆꯥꯈ꯭ꯔꯦ
ꯑꯣ ꯀꯩ ꯃꯊꯦꯜ ꯑꯩꯁꯨ ꯆꯥꯒ꯭ꯔꯦ
ꯁꯤꯗꯤ ꯃꯊꯦꯟꯁꯦ ꯍꯋꯥꯏ ꯑꯣꯏꯅ ꯇꯧꯔꯤ
ꯑꯣ
ꯍꯋꯥꯏꯅ ꯑꯣꯏꯅ ꯁꯤꯟꯕ ꯑꯣꯏꯅ
ꯑꯥ ꯁꯤ ꯃꯣꯏ ꯆꯥꯈ꯭ꯔꯦ
ꯁꯤꯡꯁꯨ ꯐꯩꯗ ꯁꯤꯡ ꯍꯥꯎꯈꯔꯦ ꯆꯁꯤꯟ ꯗꯤ ꯁꯧꯒꯔꯤ ꯃ ꯀꯥꯃꯦꯟꯁꯤꯡꯁꯨ ꯐꯥꯎ
ꯍꯣꯏ ꯅꯣꯡ ꯐꯥꯗꯣꯛ ꯆꯔꯣꯏꯗꯤ ꯍꯥꯎꯋꯏ ꯅꯨꯡꯇꯤ ꯆꯥꯁꯤꯜꯂꯦ ꯍꯥꯎꯇꯕ
ꯅꯨꯡꯇꯤꯒꯤꯗꯤ ꯌꯥꯗꯦ ꯅꯨꯡꯇꯤꯒꯤꯗꯤ ꯀꯩꯁꯨ ꯑꯩꯒꯤ ꯆꯥꯃꯜꯂꯛꯑꯗꯤ ꯕꯦꯔꯥ ꯀꯥꯔꯦꯕ
ꯍꯣꯏ
ꯎ ꯀꯩꯗꯧꯔꯝꯃꯤꯅꯣ
ꯑꯁꯨꯝ ꯑ ꯂꯩꯔꯝꯕꯅꯦ ꯑ ꯐꯤ ꯅꯣꯡ ꯁꯨꯗꯣꯛꯎꯕ ꯑꯗꯒꯤ ꯂꯣꯏꯁꯤꯜꯂꯒ ꯑ ꯕꯣꯜ ꯌꯦꯡꯗ꯭ꯔꯣ
ꯕꯣꯣꯟꯁꯤ ꯑꯗꯨꯝ ꯌꯦꯡꯉꯦ ꯌꯦꯡꯕꯁꯦ ꯉꯔꯥꯡ ꯅꯍꯥꯟꯗꯒꯤꯩ ꯑꯃꯨꯛ ꯌꯦꯡꯗ꯭ꯔꯔꯤꯀꯅ ꯋꯥꯏꯑꯦꯅ ꯌꯥꯎ ꯍꯧꯗꯤ ꯍꯦꯉ ꯍꯥꯏꯅꯣ
ꯀꯩ ꯇꯤꯝꯗ ꯁꯞꯄꯣꯔꯠ ꯇꯧꯔꯤꯅꯣ
ꯑꯩꯗꯤ ꯇꯤꯝ ꯂꯩꯇꯦꯗ ꯑꯗꯨꯝ ꯅꯨꯡꯉꯥꯏꯕ ꯃꯦꯠꯁꯇꯣ ꯑꯗꯨꯝ ꯅꯨꯡꯉꯥꯏꯌꯦ ꯑꯗꯨ ꯃꯌꯥꯝ ꯄꯨꯜꯂꯒ ꯉꯥꯏꯍꯥꯛ ꯌꯦꯡꯉꯤꯅꯕꯒꯨꯝꯕ
ꯎꯝ
ꯎ ꯍꯥꯏꯗꯤ ꯑꯩꯒꯤꯗꯤ ꯁꯤ ꯂꯩ ꯁꯤꯅꯦ ꯍꯥꯏꯕꯤꯔꯣꯑꯣ ꯏ
ꯎꯝ ꯆꯞ ꯃꯥꯟꯅꯩ ꯅꯨꯡꯗꯥꯡ ꯈꯔ ꯉꯟꯅ ꯂꯩꯔꯗꯤ ꯌꯦꯡꯕ ꯊꯦꯡꯈ꯭ꯔꯦꯅ ꯑꯃꯨꯛ ꯌꯦꯡꯗꯕ ꯑꯗꯨꯅꯤ ꯇꯧꯔꯤꯁꯦ
ꯑ ꯀꯥꯟ ꯀꯥꯇꯨ ꯀꯥꯔꯟ ꯋꯥꯊꯤ ꯋꯥꯔꯦꯝ ꯉꯛꯇ ꯇꯥꯟꯅꯔꯦꯕ
ꯍꯣꯏ ꯉꯥꯡꯅꯕ ꯍꯨꯅꯕ ꯉꯥꯛꯇ
ꯆꯨꯝꯅ ꯕꯣꯜ ꯆꯨꯝꯅꯒꯤ ꯇꯤꯝ ꯈꯥꯗꯣꯛꯅꯔ ꯆꯨꯝꯅ ꯌꯦꯡꯅꯕ ꯅꯠꯇꯕ ꯋꯊꯤ ꯑꯦꯔꯦꯝ ꯉꯪꯅꯗꯅ ꯈꯣꯇꯅ ꯇꯟꯕ ꯍꯥꯏꯇꯔꯦ
ꯍꯣꯏ ꯐꯥꯒꯤ ꯃꯟꯁꯤꯜꯂꯛꯄꯗ
ꯐꯥꯒꯤ ꯐꯥꯒꯤꯗꯒꯤ ꯁꯨꯝ ꯌꯣꯡ ꯁꯨꯝ ꯃꯥꯟꯁꯤꯜꯂꯛꯄꯤ ꯁꯨꯝ ꯂꯣꯏꯁꯤꯜꯂꯦꯕ ' ' ꯅꯣꯏ ꯌꯦꯟꯐꯝ ꯊꯣꯛ ꯌꯦꯡꯉꯣ ꯑꯩꯁꯨ ꯌꯦꯡꯒꯦ ' ' ꯅꯣꯏ ꯌꯦꯡꯉ ꯑꯗꯨꯝ ꯌꯥꯎꯋꯝ ꯉꯍꯥꯛ ꯌꯦꯡꯃꯤꯟꯅꯁꯦ ꯑꯗꯨ ꯑꯗꯨꯝ ꯌꯦꯡꯕꯁꯨ ꯑꯗꯨꯝ ꯂꯩꯔꯦꯕ
ꯑꯣ ꯑꯗꯨꯝ ꯍꯣꯏ ꯃꯌꯥꯝ ꯄꯨꯜꯂ ꯌꯦꯡꯕꯁꯨ ꯅꯨꯡꯗꯤ ꯅꯨꯡꯉꯥꯏꯕꯅꯦ ꯑꯗꯨꯝ
ꯅꯨꯉꯥꯏ ꯅꯨꯉꯥꯏ
ꯎꯝ
ꯑꯩꯗꯤ ꯏꯊꯟꯈꯛꯇ ꯌꯦꯡꯕ ꯑꯗꯨꯕꯨꯗꯤ ꯍꯣꯏ ꯊꯟꯉꯛꯀꯤ ꯌꯦꯡꯕ ꯁꯨꯝ ꯌꯥꯎꯔꯛꯑꯦ ꯌꯥꯎꯔꯛꯄ ꯍꯥꯏꯁꯤꯅ ꯋꯥꯠꯁꯤꯜꯂꯛꯄ ꯄꯣꯠ ꯀꯨꯝꯕ ꯎ ꯐꯝꯃꯝꯗ ꯋꯥꯔꯛꯄ ꯀꯥꯟꯗꯨꯗ ꯑꯩ ꯐꯣꯟꯗꯒ ꯌꯦꯡꯕ ꯑꯗꯨꯝ ꯌꯥꯎꯋꯦꯕ ꯏꯊꯪꯈꯛꯇ ꯌꯨꯝꯗꯨ ꯂꯥꯛꯑꯒ ꯐꯣꯟꯗꯨꯣ ꯌꯦꯡꯂꯡꯨꯔꯒꯦ ꯀꯥꯏꯅ ꯍꯧꯒꯠꯂꯒ ꯂꯥꯛꯑꯒ ꯌꯦꯡꯉ ꯑꯗꯨꯗꯨꯃ ꯌꯥꯎꯋꯦ
ꯑꯣ ꯍꯣꯏ ꯆꯞ ꯃꯥꯟꯅꯩ ꯑꯗꯨꯝ ꯌꯥꯝ ꯀꯟꯅꯕꯨꯗꯤ ꯌꯦꯡꯗ꯭ꯔꯦ ꯈꯔ ꯈꯔ ꯑꯗꯨꯝ
ꯐꯣꯟꯁꯦ ꯉꯔꯥꯡꯗꯤ ꯍꯣꯏ ꯀꯩꯅꯣꯁꯤ ꯕꯣꯟꯁꯤ ꯉꯔꯡ ꯌꯦꯡꯗꯕꯔꯣ
ꯉꯔꯥꯡ ꯉꯔꯥꯡ ꯅꯨꯡꯃꯤꯗꯥꯡ ꯏꯖꯤꯞꯀꯤꯗꯨꯗꯤ ꯌꯦꯡꯗ꯭ꯔꯦ ꯅꯣꯡꯉꯥꯜꯂꯝꯗꯥꯏ ꯒꯤ ꯑꯔꯖꯦꯟꯇꯤꯅꯥꯒꯤꯗꯨꯗꯤ ꯌꯦꯡꯉꯦ
ꯁꯔ ꯀꯅꯥ ꯀꯅꯥ ꯇꯤꯝ ꯇꯥꯏꯅꯣꯁꯨ ꯈꯪ꯭ꯗꯔꯦ ꯑꯩꯁꯦ
ꯏꯖꯤꯞꯀ ꯑꯁꯇ꯭ꯔꯦꯂꯤꯌꯥꯒ ꯇꯥꯕꯅꯦ ꯏꯖꯤꯞꯅ ꯊꯣꯏꯈ꯭ꯔꯕꯅꯦꯕꯀꯣ ꯄꯦꯅꯥꯜꯇꯤ ꯀꯥꯎꯅꯕ ꯃꯥꯜꯂꯦ ꯑꯗꯨꯒ ꯑꯥꯔꯖꯦꯟꯇꯤꯅꯥꯒ ꯀꯦꯞ ꯕꯔꯗꯦꯒ ꯁꯥꯟꯅꯕꯗꯨꯗꯤ ꯍꯥꯏ ꯑꯗꯨꯝ ꯅꯨꯡꯉꯥꯏ ꯃꯦꯁꯇꯣ ꯑꯁꯣꯝꯅ ꯗꯤꯐꯦꯟꯁ ꯐꯖꯟ ꯂꯤꯡꯉꯦ ꯁꯣꯝꯅ ꯑꯇꯦꯛ ꯑꯗꯨꯝ ꯇꯧꯔꯒ
ꯎꯝ
ꯀꯥꯎꯁꯤꯜꯂꯤ ꯈꯨꯗꯤꯡ ꯐꯥꯔꯒ ꯑꯗꯨꯝ ꯌꯦꯡꯕ ꯅꯨꯡꯉꯥꯏ
ꯑꯥꯔꯖꯦꯟꯇꯤꯅꯥꯗꯤ ꯍꯧꯖꯤꯛ ꯑꯦꯇꯦꯛꯇ ꯑꯗꯨꯝ ꯁꯥꯟꯅꯔꯛꯀꯅꯤ
ꯎꯝ ꯍꯣꯏ ꯑꯇꯩꯒ ꯑꯗꯨꯝ ꯁꯥꯟꯅꯩ
ꯃꯣꯏꯁꯦ ꯍꯥꯏꯗꯤ ꯍꯟꯗꯛ ꯂꯣꯏꯔꯕꯅꯤꯅ ꯃꯦꯁꯤꯁꯨ ꯂꯧꯅꯤꯡꯉꯦꯕ ꯃꯣꯏꯁꯤ
ꯍꯣꯏ
ꯃꯤꯁꯤꯁꯨ ꯃꯌꯥꯝꯅ ꯑꯗꯨꯝ ꯁꯣꯟꯅꯔꯝꯅꯤꯅ ꯃꯥ
ꯎꯝ ꯍꯣꯏ ꯗꯤꯐꯦꯟ ꯇꯧꯔꯤꯅꯤ ꯃꯥꯁꯨ ꯆꯦꯝꯄꯤꯌꯟꯗꯣ
ꯄꯣꯠꯇꯨꯒꯟꯁꯨ ꯃ ꯑ ꯀꯩꯅꯣ ꯔꯣꯅꯥꯜꯗꯣ ꯑꯗꯨꯝ ꯁꯣꯟꯅꯔꯔꯕꯅꯤ ꯔꯣꯅꯥꯜꯗꯣ
ꯍꯣꯏ
ꯃꯥꯁꯨ ꯑꯗꯨꯝ ꯑꯦꯇꯦꯛ ꯆꯪꯕ ꯌꯥꯔꯗꯤ ꯑꯦꯇꯦꯛ ꯑꯗꯨꯝ ꯆꯪꯂꯉꯛ ꯈꯗꯤꯅꯤ
ꯍꯣꯏ ꯅꯨꯡꯉꯥꯏꯗꯣꯏꯁꯤ ꯍꯌꯦꯡꯂ ꯍꯪꯆꯤꯠꯂ ꯇꯥꯔꯝꯒꯅꯤ ꯏꯁꯄꯦꯟꯒ ꯇꯥꯕꯅꯦꯕ ꯄꯣꯔꯇꯨꯒꯜꯒ
ꯎꯝ
ꯑꯗꯨ ꯃꯇꯤ ꯅꯨꯡꯉꯥꯏꯅ ꯌꯦꯡꯕꯗꯤ
ꯍꯥꯏꯗꯤ ꯏꯁꯄꯦꯟꯁꯨ ꯂꯤꯡꯕꯅꯦ
ꯂꯩꯉꯦ ꯎꯝ
ꯑꯩ ꯃꯣꯏ ꯁꯥꯟꯅꯕ ꯑꯗꯨꯝ
ꯍꯣꯏ ꯑꯗꯨꯝ ꯁꯥꯟꯅꯕꯅꯤ ꯐꯖꯅ ꯑꯗꯨ ꯑꯩꯗꯤ ꯈꯪꯗꯦ ꯐ꯭ꯔꯥꯟꯁꯅ ꯂꯧꯗꯧ ꯌꯥꯝ ꯃꯥꯜꯂꯦ ꯍꯟꯗꯛꯇꯤ
ꯐꯔꯁ ꯍꯜꯂ ꯍꯟꯗꯣ
ꯍꯂꯅ ꯅꯣꯋꯦ
ꯑꯥ ꯅꯣꯏꯕꯤ ꯅꯣꯏ ꯅꯣꯏꯕꯤ ꯅꯣꯏ
ꯎꯝ
ꯐꯥꯁ ꯐꯥꯁꯁꯨ ꯑꯗꯨꯝ
ꯍꯣꯏ ꯐ꯭ꯔꯥꯟꯁꯀꯤꯅ ꯑꯦꯝꯕꯥꯄꯦ ꯍꯣꯏ ꯃꯣꯏꯠ ꯇꯦꯛ ꯌꯥꯝ ꯐꯖꯩ ꯌꯥꯝ ꯐꯨꯠꯕꯣꯜ ꯌꯥꯝ ꯌꯥꯡꯉꯦꯕ ꯎꯝ
ꯕꯥꯄꯦ ꯑꯩꯈꯣꯏ ꯑꯗꯨꯝ ꯎꯝ ꯕꯥꯄꯦ ꯑꯩꯈꯣꯏ ꯑꯗꯨꯝ ꯅꯨꯡꯉꯥꯏ
ꯍꯣꯏ ꯍꯣꯏ ꯑꯦꯇꯦꯛ ꯊꯤ ꯐꯖꯔꯒ
ꯅꯧꯗꯤ ꯅꯒꯔꯤ ꯍꯥꯏꯖꯔꯣ ꯉꯝꯗꯧꯕ ꯃꯥꯟꯗꯦꯕ ꯁꯥ ꯁꯥꯟꯅꯔꯤ ꯈꯨꯁꯥꯅꯒ
ꯍꯣꯏ ꯂꯤꯕ ꯃꯥꯂꯒ
ꯃꯣꯏ ꯃꯣꯏꯅ ꯄꯥꯏꯍꯧꯔꯗꯕꯅꯤꯅ
ꯎꯝ ꯍꯣꯏꯣꯏ ꯁꯤ ꯔꯣꯅꯥꯜꯗꯣ ꯆꯠꯈ꯭ꯔꯗꯤ ꯃꯣꯏ ꯅꯠꯇ꯭ꯔꯗꯤ ꯂꯩꯇꯦ
ꯎ ꯀꯩꯅꯣꯒ ꯅꯦꯃꯥꯔꯁꯨ ꯆꯠꯈ꯭ꯔꯅꯤ ꯅꯦꯃꯥꯔ ꯍꯟꯗꯛ ꯊꯣꯛꯈ꯭ꯔꯦ
ꯃꯥꯗꯤ ꯂꯣꯏꯔꯦꯗ ꯃꯥꯗꯤ ꯃꯃꯤꯡꯒꯤ ꯍꯥꯞꯄꯤꯕ ꯍꯥꯏꯗꯅꯤ ꯁꯨꯝ ꯏꯖꯠ ꯑꯃꯗ ꯍꯥꯄꯥꯏꯗꯦ ꯃꯥꯗꯤ
ꯃꯥ ꯃ꯭ꯈꯋ꯭ꯥꯡꯗꯨ ꯃꯥ ꯌꯥꯝ ꯁꯣꯛꯀꯅꯤꯗ ꯃꯤ ꯗꯞ ꯁꯞ ꯌꯥꯝ ꯀꯜꯂꯦꯕ
ꯍꯣꯏ ꯀꯩꯅꯣ ꯇꯧꯔꯒ ꯐꯤꯖꯤꯀꯦꯜ ꯏꯁꯇ꯭ꯔꯦꯡꯁꯨ ꯇꯥꯟꯗꯦꯕ ꯃꯥꯗꯤ ꯍꯩꯕꯩ ꯈꯛꯇꯅꯦꯕ
ꯎꯝ
ꯎꯝ
ꯍꯥꯏ ꯃꯁꯥꯗ ꯑꯗꯨꯝ ꯍꯥꯏꯗꯤ ꯌꯥꯝ ꯀꯥ ꯍꯦꯟꯅ ꯌꯥꯝ ꯂꯤꯡꯕ ꯑꯣꯏꯗꯦꯕ
ꯍꯣꯏ ꯏꯁꯣꯟ ꯁꯣꯟꯅ ꯎꯔꯒ
ꯃꯤ ꯎꯁꯤꯠꯇꯕꯗꯨ ꯈꯛꯇ ꯑꯗꯨ ꯎꯁꯤꯠꯇ꯭ꯔꯒ ꯑꯗꯨ ꯃꯤ ꯑꯃ ꯄꯨꯟ ꯂꯩꯒꯤꯗꯧ ꯀꯥꯡꯕꯨꯅꯦꯕ
ꯃꯥꯅꯦ ꯌꯥꯗ꯭ꯔꯦ ꯑꯗꯨꯅ ꯃꯥ ꯍꯧꯖꯤꯛ ꯃꯣꯏ ꯑꯁꯦꯡꯕꯩꯗꯤ ꯃꯣꯏ ꯕ꯭ꯔꯥꯖꯤꯜꯒꯤꯁꯨ ꯄ꯭ꯂꯦꯌꯔꯗꯤ ꯌꯥꯝ ꯂꯩꯕꯅꯤ ꯏꯟꯖꯨꯔꯤ ꯂꯩꯕ ꯌꯥꯝꯕ ꯑꯗꯨꯒꯤꯅꯤ ꯅꯠꯇ꯭ꯔꯗꯤ ꯃꯣꯏꯁꯨ ꯐꯖꯗꯧꯅꯤ
ꯐꯖꯩ ꯐꯖꯩ ꯃꯣꯏ ꯕꯥꯔꯖꯤꯜꯁꯨ ꯃꯣꯏꯖꯤ ꯈꯪꯒ ꯀꯦꯞꯇꯦꯟꯖꯤ ꯕ꯭ꯔꯥꯖꯤꯟꯁꯨ ꯃꯣꯏꯒꯤ ꯀꯩꯅꯣꯝꯁꯨ ꯇꯧꯕꯅꯦꯅ ꯃꯤꯁꯦ
ꯎꯝ
ꯃꯤꯇꯥ ꯑꯝꯗ ꯇꯧꯕꯅꯦꯕ
ꯍꯣꯏ ꯂꯝꯗꯤ ꯍꯦꯟꯕꯅꯦ ꯑꯗꯨꯁꯨ
ꯂꯝ ꯍꯦꯟꯕꯅꯦꯕ ꯕꯣꯜ ꯁꯥꯟꯅꯔꯁꯨ ꯍꯥꯏꯗꯤ ꯑꯥ ꯕꯣꯜ ꯁꯥꯟꯅꯔꯒꯁꯨ ꯃꯣꯏꯒꯤ ꯑꯃ ꯍꯦꯛ ꯌꯥꯎꯋꯦ ꯌꯥꯗ
ꯌꯥꯗꯔ ꯈꯪꯗꯦꯑꯗꯨ ꯅꯝꯐꯨ ꯍꯥꯐꯨꯗ ꯀꯥꯗꯤ ꯀꯥꯔꯤ ꯍꯧꯖꯤꯛ ꯐꯥꯎꯗꯤ
ꯀꯥꯔꯛꯀꯅꯤ ꯀꯥꯔꯛꯀꯅꯤ ꯑꯩ ꯃꯣꯏꯁꯨ ꯍꯥꯏꯗꯤ ꯁꯥꯟꯅ ꯆꯪꯅꯤꯡꯉꯝꯒꯅꯦꯕ ꯀꯁꯨ
ꯍꯣꯏ
ꯁꯝ ꯃꯅꯤꯅꯦ
ꯎꯝ
ꯀꯥꯔꯛꯀꯅꯤ
ꯍꯣꯏ ꯅꯨꯡꯉꯥꯏꯔꯛꯑꯅꯤ ꯍꯧꯖꯤꯛ ꯕꯣꯜ ꯁꯨꯝ ꯅꯨꯡꯉꯥꯏꯈꯠꯂꯛꯑꯅꯤ ꯍꯥꯏꯗꯤ ꯐꯖꯕ ꯇꯤꯝ ꯉꯥꯛꯇꯪ ꯁꯨꯝ ꯂꯩꯍꯧꯔꯕꯃꯤꯅ
ꯎꯝ
ꯎꯝ
ꯖꯄꯥꯟꯁꯨ ꯃꯑꯣꯡ ꯃꯥꯜꯂꯝꯕꯅꯤ ꯖꯄꯥꯟꯁꯨ
ꯍꯣꯏ ꯖꯄꯥꯟ ꯐꯗꯤ ꯐꯩ ꯑꯗꯨꯒ ꯃꯣꯏꯅ ꯑꯃꯨꯛ ꯁꯥꯏꯖꯁꯤ ꯆꯞ ꯃꯥꯟꯅꯅ ꯂꯣꯏꯅ ꯄꯤꯛꯈꯤꯕꯗꯣ ꯑꯗꯨꯒꯤꯅꯦꯕ
ꯃꯥꯅꯦ ꯃꯥꯅꯦ
ꯄꯤꯛꯀꯦ ꯍꯥꯏꯔꯒ ꯃꯦꯁꯤ ꯑꯣꯏꯗꯧꯅ ꯁꯥꯟꯅꯕ ꯑꯣꯏꯗꯤ ꯐꯕ ꯑꯗꯨꯃꯛꯇꯤ ꯅꯠꯇꯕꯅꯤꯅ
ꯍꯣꯏ ꯅꯧꯁꯨ ꯅꯧꯔꯤꯕꯗꯣ
ꯍꯣꯏ ꯆꯥꯡ ꯑꯃꯗ ꯄꯨꯂꯞ ꯄꯤꯛꯈ꯭ꯔꯦ ꯕ꯭ꯔꯥꯖꯤꯜꯅꯁꯨ ꯀꯣꯛ ꯁꯥꯟꯅꯈ꯭ꯔꯦꯕ ꯁꯦꯀꯦꯟ ꯍꯥꯐꯇ ꯃꯣꯏ ꯍꯦꯗꯤꯡꯗ ꯇꯧꯈ꯭ꯔꯦꯗꯅ ꯕꯣꯜꯗꯨꯣ ꯃꯊꯛꯇ ꯄꯤꯔꯒ ꯃꯣꯏ ꯆꯥꯎꯕꯗꯣ ꯍꯦꯜꯂꯃꯤꯅ ꯑꯗꯨꯃꯥꯏꯅ ꯇꯧꯔꯅꯤ ꯂꯩꯍꯧꯔꯤꯗ ꯑꯃꯨꯛ
ꯃꯥꯅꯤ ꯑꯩꯈꯣꯏꯁꯨ ꯀꯩꯅꯣꯒꯤ ꯀꯩꯅꯣ ꯅꯣꯔꯠ ꯏꯁꯀꯤꯁꯨ ꯑꯝꯇꯪ ꯌꯥꯎꯅꯔꯛꯑꯗꯤꯀꯣ ꯍꯣꯏ ꯈꯔ ꯅꯨꯡꯉꯥꯏꯗꯧꯅꯦ ꯌꯦꯡ ꯅꯨꯡꯉꯥꯏꯔꯗꯧꯅꯦ ꯑꯗꯨꯃꯥꯏꯅ ꯈꯔ ꯈꯔ ꯌꯥꯎꯕꯤꯔꯛꯑꯗꯤ
ꯏꯟꯗꯤꯌꯥꯒꯤ ꯐꯨꯠꯕꯣꯜꯗꯤ ꯌꯥꯝ ꯋꯥꯠꯂꯤꯗ
ꯋꯥꯂꯤ ꯃꯣꯏ ꯀꯩꯅꯣꯒꯤ ꯃꯣꯏ ꯃꯅꯨꯡꯒꯤ ꯃꯣꯏ ꯈꯪꯅ ꯆꯥꯟꯅꯕꯅ ꯍꯥꯟꯅ
ꯍꯥꯂꯛꯑꯦꯕ ꯑꯣꯏꯗꯣꯕ ꯄꯣꯠꯁꯦ ꯔꯣꯝꯗꯤ ꯆꯠꯇꯦꯕ ꯌꯥꯗꯣꯔꯦ ꯍꯥꯏꯅ ꯃꯣꯏ ꯈꯪꯅꯕ ꯃꯤꯗꯣ ꯍꯥꯟꯅ ꯁꯠ ꯊꯥꯖꯤꯟ ꯍꯧꯅꯕ
ꯍꯣꯏ
ꯑꯗꯨ ꯑꯣꯏꯗꯤ ꯁꯣꯒꯣꯗ ꯍꯥ ꯍꯥ ꯀꯥꯝꯕ ꯁꯨ ꯉꯅꯨ ꯍꯥꯍꯥ ꯂꯥꯎꯕꯒꯤ ꯀꯩꯅꯣꯝ ꯂꯩ
ꯑꯗꯒꯤ ꯈꯔ ꯈꯔ ꯐꯖꯅ ꯍꯩꯕ ꯄꯩꯁꯥꯗꯤ ꯂꯩꯖꯗꯕ ꯀꯥꯡꯕꯨꯁꯤꯅ ꯑꯃꯨꯛ ꯄꯩꯁꯥ ꯊꯥꯗꯕ ꯉꯝꯗꯕ
ꯑ ꯑꯗꯨꯗ ꯑꯗꯨꯝ ꯈꯟꯗꯣꯛꯑ ꯊꯝꯕꯤꯔꯧꯕ
ꯍꯣꯏ ꯌꯥꯅꯤ ꯌꯥꯝ ꯊꯤꯅ ꯋꯥꯠꯂꯤꯗ
ꯃꯤ ꯐꯠꯇꯕꯩꯅꯤꯅ ꯃꯣꯏ ꯃꯌꯥꯡ ꯃꯣꯏ ꯃꯣꯏ ꯑꯁꯨꯝ ꯀꯥꯡꯕꯨ ꯃꯤ ꯐꯠꯇꯕꯩꯅꯦ
ꯍꯣꯏ ꯀꯔꯞꯁꯟꯖꯤ ꯌꯥꯗꯦꯕ
ꯀꯔꯞꯁꯟꯖꯤ ꯕꯦꯔꯥ ꯏꯀ ꯀꯥꯏ
ꯎꯝ ꯄ꯭ꯂꯦꯌꯔꯒꯤꯗꯤ ꯂꯩꯔꯤꯃꯤ ꯋꯥꯠꯄꯣꯟꯇꯦ ꯊꯤꯟ ꯂꯩꯔꯤꯃꯤ ꯄ꯭ꯂꯦꯌꯔꯒꯤꯗꯤ
ꯞꯂꯦꯌꯔꯗꯤ ꯍꯩꯕ ꯐꯅꯥꯝ ꯂꯩꯗ ꯑꯩꯈꯣꯏ ꯅꯣꯔꯠ ꯏꯁꯇꯒꯤ ꯊꯣꯛꯂꯛ ꯄꯗ ꯐꯅꯥꯝ ꯃꯣꯏ ꯑꯁꯨꯝꯅꯀꯜ ꯊꯦꯡꯅ ꯉꯝꯃꯣꯏꯗꯕ ꯃꯌꯥꯝ ꯂꯩꯅꯤꯑꯦꯕ
ꯍꯣꯏ
ꯂꯤꯔꯒ ꯊꯝꯕ ꯃꯌꯥꯝ ꯂꯩꯔꯤꯑꯦꯕ ꯋꯥꯔꯜ ꯀꯞ ꯊꯣꯛꯇꯕꯒꯤ ꯇꯧꯕꯩ ꯋꯥꯅꯤ ꯃꯣꯏ ꯀꯩꯁꯨ ꯌꯥꯝ ꯀꯥ ꯍꯦꯟꯅ ꯀꯩꯁꯨ ꯃꯣꯏ ꯏꯟꯖꯤꯟꯅ ꯌꯥꯝ ꯍꯦꯟꯅ ꯍꯩꯔꯨꯕꯒꯁꯨ ꯀꯥꯡꯕꯨ ꯅꯠꯇꯦꯗ ꯆꯦ ꯃꯤ ꯋꯥꯡ ꯆꯥꯎꯕꯗꯨꯒꯤꯁꯨꯨꯝ ꯌꯦꯡ ꯅꯨꯉꯥꯏꯕꯩꯋꯥꯅꯦꯕ ꯑꯣ
ꯁꯥꯏ ꯃꯔꯨ ꯋꯥꯡ ꯆꯥꯎꯕꯩ ꯉꯥꯛꯇꯅꯦ ꯑꯗꯨ ꯃꯁꯥ ꯐꯕ ꯂꯤꯡꯕ ꯍꯥꯏꯗꯨꯗꯤ ꯇ꯭ꯔꯦꯟ ꯇꯧꯔꯒ ꯂꯣꯏ ꯌꯥ ꯉꯥꯛꯇꯅꯤ
ꯑꯩꯈꯣꯏꯒꯤꯗꯤ ꯑꯗꯨꯝ ꯐꯖꯅ ꯁꯥꯟꯅ ꯂꯤꯔꯒ ꯂꯩꯅꯔꯝꯅꯦꯅ ꯍꯥꯟ ꯁꯥꯟꯅꯔꯛꯀꯅꯦꯕ
ꯁꯥꯟꯅꯔꯛꯀꯅꯤ ꯊꯥꯗꯣꯛꯑꯗꯤ
ꯊꯥꯗꯣꯛꯅꯗꯕꯒꯤ ꯃꯣꯏꯅ ꯃꯌꯥꯡ ꯃꯆꯥꯔꯤꯁꯤꯅꯤꯅ ꯌꯥꯗ꯭ꯔꯤꯁꯦ
ꯍꯣꯏ ꯃꯌꯥꯡ ꯃꯆꯥ ꯍꯩꯖꯨ ꯍꯩꯇꯦ ꯑꯗꯨꯝ
ꯑꯦ ꯗꯞ ꯁꯞ ꯐꯥꯛꯇꯅꯦꯕ ꯃꯑꯣꯡ ꯈꯔ ꯃꯥꯜꯍꯜꯂꯒ ꯁꯤꯗ ꯋꯥ ꯋꯥꯊꯤ ꯋꯥꯔꯦꯝ ꯈꯔ ꯉꯥꯡꯉ ꯆꯤꯟ ꯈꯔ ꯐꯖꯔꯒ
ꯍꯣꯏ
ꯑ ꯑꯗꯨꯃꯥꯏꯟ ꯇꯧꯂꯩꯔꯦ
ꯁꯥꯎꯠꯇꯁꯨ ꯀꯩꯅꯣꯁꯤ ꯀꯦꯔꯦꯂꯥ ꯁꯣꯝ ꯁꯥꯏꯠꯁꯦ ꯈꯤꯇꯪꯗꯤ ꯁꯥꯟꯅꯕ ꯃꯥꯜꯂꯦ ꯑ
ꯑ ꯁꯥꯎꯠ ꯀꯤꯖꯨ ꯈꯔ ꯃꯣꯏ ꯇꯨꯃꯥꯏꯅ ꯈꯔ ꯁꯥꯟꯅꯩ
ꯀꯦꯔꯦꯂꯥꯔꯣꯝꯗꯒꯤ ꯈꯔ ꯕꯦꯡꯒ꯭ꯂꯣꯔꯗꯤ ꯈꯪꯗꯦ ꯁꯥꯟꯅꯕ ꯁꯥꯟꯅ ꯀ꯭ꯂꯕꯀꯥꯗꯤ ꯂꯩꯗꯥꯏ ꯕꯦꯡꯒꯂꯣꯔꯒꯤꯁꯨ
ꯄꯦꯡꯒꯔꯣꯖꯨ ꯂꯩꯕꯅꯤ
ꯎꯝ
ꯅꯦ ꯍꯥꯏꯗꯤ ꯆꯨꯝꯅꯒꯤ ꯃꯣꯏꯒꯤ ꯂꯝ ꯂꯝꯒꯤ ꯈꯥꯏꯗꯣꯡꯅꯔꯒ ꯁꯥꯟꯅꯕꯖꯨ ꯌꯥꯎꯕꯅꯤ
ꯍꯣꯏ ꯍꯣꯏ ꯑꯗꯨꯃꯥꯏꯅ ꯈꯔ ꯂꯩꯗꯤ ꯂꯩꯒꯨꯝ ꯇꯧꯕꯅꯦ ꯕꯦꯡꯒ꯭ꯂꯔꯣꯁꯨ
ꯎꯝ ꯃꯣꯏ ꯂꯝꯄꯥꯛꯀ ꯆꯥꯎꯗꯔꯤꯅꯦꯗ
ꯍꯣꯏ ꯑꯩꯈꯣꯏ ꯁꯤꯒ ꯌꯦꯡꯅꯔꯨꯔꯗꯤ ꯎꯝ ꯊꯤꯟ ꯊꯤꯟ ꯐꯖꯔꯒ
ꯏꯗꯤꯌꯥ ꯂꯝꯄꯥꯛ ꯑꯆꯧꯕ ꯐꯩꯅꯌꯥꯝ ꯂꯩꯕꯅꯦꯕ ꯐꯤ ꯐꯤꯐꯥꯜ ꯑꯗꯨꯗꯒꯤ ꯌꯦꯟ ꯆꯥꯎꯕ ꯑꯗꯨꯗꯒ ꯁꯥꯟꯅꯍꯜꯂꯤꯅꯦꯕ ꯐꯅꯥꯝ ꯐꯖꯅ ꯆꯦꯜꯂꯤꯅꯦ
ꯏꯟꯗꯤꯌꯥꯒꯤꯁꯤꯅ ꯑꯃꯨꯛ ꯑꯦꯊꯂꯤꯂꯦꯠꯀꯤꯒ ꯃꯤꯛꯁ ꯇꯧꯁꯤꯟꯕꯗꯣ ꯂꯩꯔꯤꯕ ꯐꯤꯜꯒꯩꯁꯦ ꯐꯨꯠꯕꯣꯜ ꯈꯛꯀꯤ ꯑꯣꯏꯗꯕꯗꯣ ꯑꯗꯨꯏ ꯈꯛꯇꯅꯦꯕ ꯆꯥꯎꯗꯤ ꯆꯥꯎꯔꯤꯅꯦꯕ
ꯆꯥꯎ ꯔꯤꯅꯤ
ꯎꯝ
ꯃꯣꯏꯅ ꯁꯣꯝꯂꯣꯝꯗ ꯐꯣꯀꯁ ꯇꯧꯕ ꯂꯩꯕ
ꯍꯣꯏ ꯀ꯭ꯔꯤꯛꯀꯦꯠ ꯃꯣꯏꯅ ꯑꯃꯨꯛ ꯀ꯭ꯔꯤꯛꯀꯦꯠꯇ ꯑꯣꯂꯦꯝꯄꯤꯛꯀ ꯀ꯭ꯔꯤꯛꯀꯦꯠꯀ ꯀ꯭ꯔꯤꯛꯀꯦꯠ ꯍꯥꯏꯒꯗꯤ ꯂꯣꯏꯔꯦ ꯃꯣꯏꯗꯤ
ꯃꯥꯅꯦ ꯀꯤꯀꯦꯠ ꯍꯥꯏꯒꯗꯤ ꯄꯨꯔꯥ ꯃꯣꯏꯗꯤ ꯁꯤꯔꯒꯦ ꯅꯔ
ꯃꯥꯅꯦ ꯀꯔꯏꯗꯩ ꯀꯦꯗꯩ ꯀꯔꯤꯀꯦꯠꯅ ꯁꯥꯟꯅꯔꯤꯕ ꯀꯟꯇ꯭ꯔꯤꯖꯨ ꯌꯥꯝꯗꯦ
ꯌꯥꯝꯗꯦ
ꯈꯤꯇꯪ ꯈꯛꯇꯅꯤ ꯄ꯭ꯔꯥꯏꯖꯁꯨ ꯌꯥꯝꯗꯦ ꯃꯣꯏꯗꯤ ꯈꯪꯗꯦꯗ ꯕꯣꯜꯁꯤ ꯑꯝꯛꯇꯪ ꯆꯪꯉꯗꯤ ꯅꯨꯡꯉꯥꯏꯗꯧꯅꯤ ꯌꯦꯡꯕ
ꯑꯩ ꯈꯔ ꯈꯔ ꯄꯨꯛ ꯐꯅꯔꯗꯤꯅꯦ
ꯎꯝ
ꯍꯣꯏ ꯄꯨꯛꯇꯨ ꯐꯅꯔꯗꯤ ꯐꯗꯧꯕ
ꯍꯣꯏ
ꯂꯣꯏꯅ ꯆꯪꯉꯦ ꯑꯗꯨ ꯐꯨꯠꯕꯣꯜꯗꯨ ꯁꯥꯟꯅꯔ